ꯀꯩꯗꯧꯔꯤꯒꯦ
ꯅ ꯐꯕ ꯆꯂꯒ ꯑꯃꯨꯛ ꯍꯂꯛꯄꯒ ꯐ ꯐꯝꯃꯤꯌꯦ
ꯑꯁ ꯅꯨꯡꯉꯥꯏꯍꯦ ꯉꯥꯗꯤ ꯃꯌꯥꯝ ꯐꯪꯕ꯭ꯔꯥ
ꯌꯥꯝ ꯐꯪꯉꯦ ꯌꯥꯝ ꯐꯪꯉꯦ
ꯑꯩ ꯌꯥ ꯅꯨꯡꯉꯥꯏꯀꯣ ꯑꯩꯁꯨ ꯉꯥ ꯐꯥꯕ ꯆꯠꯅꯤꯡꯉꯦ
ꯅꯨꯡꯁꯨ ꯅꯨꯡꯉꯥꯏꯕ ꯑꯁ ꯋꯥꯁꯨ ꯋꯥꯕ ꯑꯩꯒꯤ ꯈ꯭ꯋꯥꯡ ꯅꯥꯕꯅ ꯁꯤꯗꯧꯋꯦ
ꯑꯣ ꯍꯣꯏ ꯍꯣꯏ ꯑꯗꯨꯝ ꯇꯧꯅꯤ ꯁꯥꯁꯨ ꯁꯥꯔꯝꯒꯅꯤ ꯅꯠꯇ꯭ꯔꯥ
ꯁꯥꯕꯧꯗꯤ ꯁꯥꯔꯤꯔ ꯑꯗꯨꯕꯨ ꯑꯁ ꯀꯩ ꯍꯥꯏꯁꯤꯔ ꯎꯝ
ꯋꯥꯏ ꯑꯗꯨꯝ ꯋꯥꯏ ꯍꯥꯏꯇꯥꯔꯦ
ꯍꯣꯏ ꯍꯣꯏ ꯋꯥꯔꯝꯅꯤ ꯑꯣ ꯅꯣꯏꯒꯤꯗꯤ ꯅꯣꯡꯆꯨꯗ꯭ꯔꯣ
ꯉꯁꯥꯏ ꯅꯪ ꯈꯤꯇꯪ ꯆꯨꯕ ꯑꯗꯨ ꯑꯃꯨꯛ ꯄꯊꯣꯛꯈ꯭ꯔꯦ ꯍꯧꯖꯤꯛ ꯀꯩꯅꯣ ꯑꯃꯨꯛ ꯆꯨ ꯇꯨꯅꯤꯡꯉꯥꯏ ꯑꯃꯨꯛ ꯇꯧꯋꯦ
ꯑꯣꯍꯣꯏ ꯆꯞ ꯃꯅꯏ ꯑꯩꯈꯣꯏꯗꯁꯨ ꯑꯗꯨꯝ ꯇꯧꯏꯤ ꯆꯥꯗ꯭ꯔꯤꯍꯦ ꯍꯧꯖꯤꯛꯇꯤ ꯑ ꯀꯩ ꯏꯔꯣꯟꯕ ꯏꯔꯣꯟꯕ ꯊꯣꯡꯕ ꯃꯥꯜꯂꯦ ꯍꯣꯏ ꯏꯔꯣꯟꯕꯗꯤ ꯍꯥꯎꯋꯦ ꯍꯣꯏ ꯅꯣꯏꯗꯤ ꯉꯥ ꯆꯥꯗꯣꯏꯔꯥ
ꯑꯩ ꯉꯥ ꯆꯥꯗꯗꯤ ꯀꯩꯅꯣ ꯉꯥ ꯐꯥꯕ ꯂꯥꯛꯑꯒꯦ
ꯑꯗꯨꯟꯅꯦ ꯑꯗꯨ ꯅꯦ ꯅꯩꯌꯦꯀꯣ ꯅꯣꯏꯗꯤ ꯉꯥ ꯐꯥꯕ ꯆꯠꯂꯒ ꯑꯃꯨꯛ ꯀ ꯉꯥ ꯆꯥꯗꯣꯏꯅꯦꯕ ꯑꯁ ꯅꯨꯡꯉꯥꯏꯔ
ꯑꯁꯤꯅꯦ ꯍꯣꯏ ꯆꯤꯡꯗ ꯂꯩꯕ ꯃꯤ ꯈꯨ ꯅꯨꯡꯉꯥꯏ ꯍꯥꯏꯕꯗꯣ
ꯑꯥꯎ ꯑꯗꯨꯅꯦ ꯀꯅꯥ ꯀꯅꯥ ꯐꯕ ꯆꯠꯄꯔ꯭ ꯑꯁ ꯑꯗꯨꯗꯤ ꯑꯁ ꯅꯪꯁꯦ ꯌꯥꯝ ꯂꯤꯡꯕ ꯅꯨꯄꯥꯅꯤ ꯍꯦ ꯗꯨꯗꯤ
ꯍꯣꯏ ꯂꯤꯡꯉꯨꯅꯦ
ꯌꯥꯝ ꯐꯩꯌꯦꯀꯣ ꯃꯤ ꯃꯆꯥꯗꯤ
ꯍꯌꯦꯡꯈꯥꯏ ꯑꯩꯒꯤ ꯅꯨꯄꯤ ꯑꯣ ꯑꯣꯗꯕꯗꯤ ꯌꯥꯝ ꯃ
ꯑꯗꯨꯅꯦ ꯑꯗꯨꯅꯦ ꯍꯧꯖꯤꯛꯇꯤ ꯀꯩꯗꯧꯔꯤꯕ
ꯍꯧꯖꯤꯛꯇꯤ ꯑꯃꯨꯛ ꯍꯜꯂꯛꯑꯒ ꯏꯔꯨ ꯊꯣꯛꯑꯒ ꯉꯥꯏꯍꯥꯛ ꯐꯝꯂꯤꯌꯦ ꯆꯥꯛ ꯍꯖꯥꯡ ꯀꯅ ꯊꯣꯡꯉꯤꯕ ꯍꯧꯖꯤꯛꯁꯦ ꯑꯩ ꯑꯩꯈꯣꯏ ꯏꯃꯥ ꯊꯣꯡꯉꯤꯁꯤꯗꯤ ꯑꯩ ꯊꯣꯡꯝ ꯀꯥꯏꯁꯤ
ꯑ ꯉ ꯉꯥ ꯐꯥꯕꯒꯤ ꯋꯥꯕ
ꯎꯝ ꯃꯥꯅꯦ ꯃꯥꯅꯦ ꯑꯗꯨꯕꯨ
ꯑꯗꯨꯅꯦ ꯑꯗꯨꯅꯦ ꯍꯣꯏ ꯋꯥꯅ ꯉꯥ ꯐꯥꯔꯒ ꯑꯃꯨꯛꯀ ꯍꯜꯂꯛꯂꯒ ꯍꯤꯟꯖꯥꯡꯒꯨꯝꯕ ꯆꯥꯛꯀꯨꯝꯕ ꯊꯣꯡꯔꯗꯤ ꯌꯥꯝ ꯋꯥꯔꯝꯒꯅꯤꯀꯣ
ꯗꯨꯒꯒꯁꯨ ꯊꯣꯡꯕꯗꯤ ꯍꯣꯏ ꯌꯥꯏꯗ ꯀꯩꯁꯨ ꯀꯥꯏꯗ ꯑꯗꯨ ꯍꯦꯛ ꯂꯥꯏꯕꯗꯕꯨ ꯑꯗꯨ ꯑꯗꯨꯕꯨꯗꯤ ꯂꯩ ꯑꯩꯅ ꯑꯩꯈꯣꯏ ꯏꯃꯥ ꯑꯗꯨ ꯊꯣꯡꯕꯒꯤ ꯑꯩ ꯊꯣꯡꯕ ꯋꯥꯅꯤ
ꯑꯥ ꯑꯥ ꯑꯁ ꯌꯥꯝ ꯐꯩꯌꯦꯍꯦ ꯑꯗꯨꯗꯤ ꯅꯪꯁꯦ ꯌꯦꯟꯖꯥꯡꯒꯨꯝꯕ ꯆꯥꯛꯀꯨꯝꯕ ꯊꯣꯡꯕ ꯍꯩꯕ ꯃꯥꯜꯂꯦꯀꯣ ꯑꯗꯨꯗꯤ
ꯍꯥꯏꯩꯑꯦ ꯆꯥꯛ ꯍꯟꯁꯥꯛꯁꯨ ꯊꯣꯡꯉ ꯍꯩꯑꯦ ꯑꯩꯗꯤ
ꯍ ꯁꯦꯝꯝ ꯐꯩ
ꯅꯨꯄꯤꯒꯨꯝꯅꯁꯨ ꯋꯥꯏ ꯁꯤꯕꯨꯁꯨ ꯍꯩ ꯋꯥ ꯇꯥꯏꯕꯁꯨ ꯍꯩ
ꯂꯣꯏ ꯍꯥꯏꯌꯦ
ꯍꯩꯌꯦ ꯍꯩꯌꯦ ꯍꯌꯦ ꯂꯣꯏ ꯍꯩꯨꯅꯦ ꯑꯩꯗꯤ ꯑꯩꯅ ꯍꯩꯇꯕ ꯑꯃꯐꯥꯎꯕ ꯌꯥꯎꯗ꯭ꯦ
ꯌꯥꯝ ꯐꯩꯌꯦꯀꯣ ꯑꯗꯨꯗꯤ ꯅꯪꯕꯨ ꯆꯦꯟ ꯅꯤꯡꯉꯥꯏ ꯇꯧꯔꯒꯦ ꯑꯗꯨꯗꯤ ꯅꯪꯕꯨ ꯂꯧꯔꯒꯦ ꯑꯗꯨꯗꯤ ꯑꯩꯗꯤꯀꯣ ꯏꯟꯖꯥꯡꯒꯨꯝꯕ ꯆꯥꯛꯒꯨꯝꯕ ꯊꯣꯡꯕ ꯊꯣꯡꯅꯤꯡꯗꯦ
ꯑꯦ ꯆꯥꯡ ꯍꯦ ꯆꯥꯡ ꯊꯣꯡꯅꯤ ꯑꯩꯒꯤ ꯈ꯭ꯋꯥꯏꯗꯒꯤ ꯐꯦꯚꯣꯔꯥꯏꯠꯅꯤ ꯄꯨꯟꯁꯤꯗ
ꯌꯥꯝ ꯐꯩꯌꯦ ꯑꯗꯨꯗꯤ
ꯍꯥꯏꯗꯤ ꯅꯨꯡꯇꯤꯒꯤ ꯍꯥꯏꯗꯤ ꯅꯨꯡꯇꯤꯒꯤ ꯏꯟꯁꯥꯛ ꯌꯦꯟꯁꯥꯡ ꯑꯗꯨꯝ ꯊꯣꯡꯕ ꯌꯥꯏꯗ
ꯑꯥ ꯑꯩꯌꯥ ꯌꯥꯝ ꯐꯩꯀꯣ ꯑꯗꯨꯗꯤ
ꯏꯁꯩ ꯊꯥꯔ ꯆꯅ ꯍꯛꯆꯥꯡ ꯍꯟꯁꯥꯡ ꯊꯣꯡꯕꯗꯣ ꯑꯗꯨ ꯈ꯭ꯋꯥꯏꯗꯒꯤ ꯅꯨꯡꯉꯥꯏꯕꯅꯤ
ꯑꯥꯎ ꯅ ꯍꯣꯏ ꯍꯣꯏ ꯑꯗꯨꯝ ꯇꯧꯕꯅꯦ ꯀꯩ ꯍꯥꯏꯁꯤꯔꯥ ꯅꯨꯃꯤꯠ ꯈꯨꯗꯤꯡꯗꯤ ꯅꯠꯇꯦ ꯑꯗꯨ ꯑꯣꯏꯔꯁꯨ ꯁꯨ ꯑꯗꯨꯝ ꯊꯣꯡꯅꯤꯡꯕ ꯈꯨꯗꯤꯡ ꯊꯣꯡꯅꯤꯡꯕ ꯅꯨꯃꯤꯠ ꯂꯩꯗꯅ ꯑꯗꯨ ꯃꯇꯝꯗꯨꯗꯤ ꯍꯣꯏ ꯋꯥꯕ ꯈꯪꯗꯦ
ꯑꯩꯗꯤ ꯑꯗꯨꯝ ꯊꯣꯡꯕ ꯌꯥꯏꯗ ꯅꯨꯡꯇꯤꯒꯤ
ꯑꯁ ꯅꯨꯡꯉꯥꯏꯍꯦ ꯅꯪꯗꯦ ꯌꯥꯝꯅ ꯂꯤꯡꯕ ꯅꯨꯄꯥꯅꯤ ꯍꯦ ꯑꯗꯨꯗꯤ
ꯑꯩꯈꯣꯏꯅ ꯆꯥꯒꯗꯕꯩ ꯆ ꯈꯣꯏ ꯐꯥꯎ ꯊꯣꯡꯕ ꯑꯂꯗꯤ ꯑꯗꯨꯗꯤ ꯁꯤꯔꯣ ꯍꯥꯏꯕ ꯆꯞ ꯃꯥꯟꯅꯕꯅꯦ
ꯑꯗꯨꯗꯤ ꯅꯪꯁꯦ ꯃꯔꯝ ꯑꯣꯛꯄ ꯅꯨꯄꯥꯅꯤꯍꯦ ꯑꯗꯨꯗꯤ
ꯑꯗꯨꯃꯗꯤ ꯑꯩꯁꯨ ꯀꯩꯁꯨ ꯈꯪꯗꯦ
ꯑꯩꯅ ꯍꯧꯖꯤꯛ ꯅꯪꯅ ꯍꯥꯏꯕ ꯍꯥꯏꯕꯗ ꯌꯥꯝ ꯃꯔꯣꯝ ꯑꯣꯛꯄ ꯅꯨꯄꯥ ꯃꯥꯜꯂꯦ ꯑꯣꯏꯁꯨ ꯑꯣꯏꯔꯝꯃꯅꯤ ꯃꯥꯟꯕ ꯅꯠꯇꯕ ꯑꯣ
ꯑꯣꯏꯔꯝꯕꯁꯨ ꯌꯥꯏ ꯀꯁꯨ ꯑꯩꯗꯤ ꯈꯪꯅꯤꯗ ꯑꯗꯨꯒꯨꯝꯕꯗꯨꯗꯤ
ꯑꯩꯈꯣꯏꯗꯤ ꯁꯤꯝꯄꯜ ꯂꯤꯕꯤꯡꯅꯤꯅ ꯉ ꯀꯥꯏ ꯆ ꯇꯧꯒꯦ
ꯀꯦꯝꯗ ꯆꯠꯇꯂꯤꯗ ꯑꯗꯨꯝ ꯂꯩ ꯁꯥꯃꯟꯗꯅ
ꯑ ꯀ꯭ꯂꯁꯤ ꯁꯇ꯭ꯔ
ꯍꯣꯏ ꯆꯠꯂꯦ ꯆꯠꯂꯒ ꯍꯥꯜꯂꯛꯂꯒ ꯑꯝ ꯇꯧꯕꯅꯦ ꯑ ꯑꯩꯗꯤ ꯈꯪꯕ꯭ꯔꯥ ꯕ꯭ꯔꯥꯖꯤꯜꯗꯣ ꯉꯝꯗꯦꯕ ꯑꯗꯨꯒꯤ ꯑꯩ ꯀꯞꯄꯅ ꯀꯞ ꯀꯞꯅ ꯀꯞꯅ ꯁꯤꯗꯣꯔꯦ ꯑꯩ ꯉꯁꯦ
ꯀꯩꯒꯤ ꯀꯄꯥ ꯅꯪꯒꯤ ꯄꯤꯗꯣ ꯄꯃꯨꯗ꯭ꯔꯣ
ꯄꯥꯝꯃꯨꯗ꯭ꯔꯦ ꯑꯩꯒꯤ ꯑꯩꯅ ꯈ꯭ꯋꯥꯏꯗꯒꯤ ꯄꯥꯝꯖꯕ ꯅꯨꯄꯥꯗꯣ ꯌꯥꯝꯅ ꯅꯨꯡꯉꯥꯏꯇꯦꯕ ꯍꯣꯏ ꯁꯤ ꯈꯕ ꯑꯗꯣ ꯃꯥꯁꯨ ꯀꯞꯄꯗꯣ ꯑꯗꯨꯒꯤ ꯑꯌꯥ ꯀꯞꯅꯤꯡꯕꯅ ꯑꯩꯗꯤ ꯀꯞꯄꯦ ꯀꯞ ꯀꯞꯒ ꯀꯞꯃꯟꯗꯅ ꯋꯥꯕꯒꯤ ꯍꯥꯏꯇꯥꯔꯦ ꯇ ꯍꯧꯖꯤꯛ ꯍꯧꯖꯤꯛ ꯀ
ꯐꯃꯤ ꯌꯦꯅ ꯀꯅ ꯑꯄ꯭ꯔꯣꯅꯦ
ꯑꯩ ꯅꯨꯡꯁꯤꯃꯟꯗꯅ ꯑꯩꯗꯣ ꯃꯥꯕꯨ
ꯑꯁ ꯑꯁ
ꯃꯥꯒꯤꯕꯤꯛ ꯐꯦꯟꯅ ꯑꯗꯨꯒꯤ ꯌꯥꯝꯅ ꯈꯪꯕ ꯑꯩ ꯉꯔꯥꯡꯗꯣ ꯕꯣꯜ ꯌꯦꯡꯉ ꯀꯦꯅ ꯇꯧꯕꯅꯦꯕ ꯑꯗꯨꯒ ꯑꯩꯒꯤ ꯀꯩ ꯍꯥꯏꯁꯤꯔꯥ ꯑꯩꯒꯤ ꯑꯦꯞ ꯁꯥꯏꯖꯗꯣ ꯌꯦꯡꯕ ꯌꯥꯗꯕ ꯑꯃꯨꯛꯀ ꯑꯗꯨꯒꯤ ꯑꯌꯥ ꯀꯃꯥꯏꯅ ꯇꯧꯁꯤꯔꯥ ꯀꯃꯥꯏꯅ ꯇꯧꯁꯤꯔꯅ ꯑꯩꯗꯣ ꯑ ꯌꯦꯡꯗ꯭ꯔꯤꯉꯩꯗ ꯀꯤꯔꯒ ꯀꯤꯔꯒ ꯂꯩꯕꯅꯦꯕ ꯑꯗꯣ ꯃꯣꯏꯒꯤ ꯑꯇꯣꯞꯄꯒꯤ ꯒ꯭ꯔꯨꯞꯁꯤꯡꯗꯣ ꯌꯥꯝ ꯆꯥꯎꯅ ꯋꯥꯡꯅ ꯇꯧ ꯇꯧꯕ ꯑꯗꯨꯒ ꯑꯩꯅ ꯁꯞꯄꯣꯔꯠ ꯇꯧꯕꯁꯤꯡꯗꯣ ꯌꯥꯝ ꯄꯤꯛꯑꯦ ꯍꯥꯏꯇꯥꯔꯦ ꯑꯗꯨꯒꯤ ꯑꯩꯗꯣ ꯀꯤꯔꯒ ꯀꯤꯔꯒ ꯀꯃꯥꯏꯅ ꯇꯧꯁꯤ꯭ꯔꯅ ꯀꯤꯔꯒ ꯀꯤꯔꯒ ꯑꯗꯨꯝ ꯇꯨꯝꯈ꯭ꯔꯦ ꯎꯄꯥꯏ ꯂꯩꯇꯕꯒꯤ ꯑꯗꯨꯒ ꯍꯦꯛ ꯍꯧꯒꯠꯂꯒ ꯄ꯭ꯔꯦꯌꯔ ꯇꯧ ꯇꯧꯔꯝꯗꯥꯏꯗ ꯑꯩꯈꯣꯏ ꯏꯃꯥꯟꯅꯨꯕꯤꯅ ꯍꯥꯏꯔꯝꯃꯦꯕ ꯅꯪꯒꯤꯗꯣ ꯁꯤꯈ꯭ꯔꯦꯅ ꯍꯥꯏꯕ ꯑꯩ ꯑꯩꯗꯣ ꯊꯝꯃꯣ ꯌꯥꯝ ꯍꯥꯏꯔꯒ ꯈꯪꯕ꯭ꯔꯥ ꯑꯩꯁ ꯌꯥꯝꯅ ꯅꯨꯡꯉꯥꯏꯇꯦ ꯉꯁꯤ ꯅꯨꯃꯤꯠꯁꯦ ꯑꯩꯗꯤ
ꯑꯁ ꯅꯪꯒꯤ ꯋꯥ ꯇꯕꯔꯤ ꯂꯣꯔꯦ ꯃꯪꯅ ꯇꯥꯏꯕꯪꯅ ꯈꯪꯗꯦ ꯉꯁꯤꯁꯨ ꯕꯣꯜ ꯃꯨꯛ ꯌꯦꯡꯗꫭꯏꯔꯣ
ꯌꯦꯡꯉꯔꫭꯏ ꯑꯩꯁꯨꯛ ꯌꯦꯡ ꯌꯦꯡꯉꯔꯣꯏ ꯑꯩꯒꯤꯗꯤ ꯐꯤꯐꯥ ꯋꯥꯔꯜ ꯀꯞ ꯂꯣꯏꯈ꯭ꯔꯦ
ꯉꯁꯤꯗꯤ ꯑꯩꯅ ꯈ꯭ꯋꯥꯏꯗꯒꯤ ꯄꯥꯝꯖꯕ ꯁꯟꯅꯥꯒꯅꯤ ꯍꯣꯔꯦꯟ ꯄꯨꯡ ꯕꯥꯔꯣ ꯃꯈꯥꯏꯗ ꯁꯨꯏ ꯌꯥꯎꯗꯣ ꯔꯣꯅꯥꯜꯗꫭ
ꯑꯦ ꯑꯦ ꯑꯩꯅꯗꯤ ꯈ꯭ꯋꯥꯏꯗꯒꯤ ꯄꯥꯝꯗꯕ ꯔꯥꯁꯤ ꯌꯥꯝ ꯂꯩꯇꯦ ꯃꯥꯗꯣ ꯌꯥꯝ ꯑꯦꯇꯤꯇ꯭ꯌꯨꯠ ꯕꯣꯏꯅꯦ ꯍꯥꯏꯇꯥꯔꯦ ꯌꯥꯝꯅ ꯉꯝꯕ ꯌꯥꯝꯅ ꯉꯝꯕ
ꯐꯨꯠ ꯕꫭꯜ ꯄ꯭ꯂꯦꯌꯔ ꯗꯅꯦ ꯃꯥ ꯀꯨꯝꯅ ꯃꯥ ꯀꯨꯝꯅꯏ ꯑꯤꯁ ꯅꯪ ꯈꯪꯗꯕꯒꯤꯅꯦ ꯃꯥꯒꯨꯝꯅ ꯏꯪ ꯇꯞꯄ ꯃꯤ
ꯍꯣꯏ ꯑꯗꯨꯝ ꯇꯧꯋꯦ ꯑꯗꯨ ꯑꯣꯏꯔꯁꯨ ꯃꯤꯅ ꯄꯥꯝꯕ ꯃꯤꯅ ꯄꯥꯝꯕ ꯌꯥꯎꯋꯤꯗꯅ
ꯎꯝ ꯑꯩ ꯑꯩꯗꯤ ꯅꯦꯃꯥꯔ ꯃꯦꯁꯤ ꯒꯨꯝꯕꯗꯤ ꯄꯥꯝꯗꯦ ꯃꯣꯏ ꯃꯣꯏꯁꯦ ꯀꯥꯏꯗꯒꯤ ꯇꯠꯇꯨ ꯁꯨ ꯏꯁ ꯍꯥꯏꯅ ꯗꯦꯕ ꯑꯗꯨꯒꯨꯝꯕꯗꯣ ꯔꫭꯅꯥꯜ ꯔꫭꯅꯥꯜꯗꫭꯗꯤ ꯔꫭꯅꯥꯜꯗꫭꯗꯤ ꯁꯤꯄꯜ ꯃꯥꯒꯤ ꯕꯗꯤꯁꯨ ꯕꯦꯁꯅꯦ ꯃꯥꯒꯤ ꯍꯥꯏꯠꯁꯨ ꯑꯗꯨꯝ ꯌꯥꯏ ꯑꯗꯩ ꯃꯥꯒꯤ ꯎꯝ ꯕꯗꯤꯗ ꯀꯩꯝꯗꯁꯨ ꯌꯥꯎꯗꯦ
ꯇꯦꯇꯨ ꯂꯩꯔ ꯂꯩꯔꯁꯨ ꯃꯥꯗꯣ ꯏꯁꯣꯔꯗ ꯈꯨꯔꯨꯝꯕꯗꯤ ꯑꯁ ꯊꯃꯣꯏ ꯌꯥꯝ ꯀꯩ ꯍꯥꯏꯁꯤꯔꯥ ꯑꯥ ꯑꯗꯨꯝ ꯂꯨꯞꯄꯅꯦ ꯃꯥꯗꯤ
ꯑꯗꯨꯗꯤ ꯑꯩ ꯈꯪꯗ꯭ꯔꯦ ꯏꯕꯦꯝꯃ
ꯑꯗꯨꯝ ꯇꯧꯕꯅꯦ ꯑꯩꯗꯤ ꯈꯪꯉꯦ ꯅꯪꯗꯤ ꯈꯪꯉꯝꯔꯣꯏ ꯍꯣꯏ ꯅꯣꯏꯗꯤ ꯑꯥ ꯃꯄꯥꯟ ꯈꯛꯇ ꯈꯔ ꯈꯔ ꯇꯧꯕꯗꯣ ꯅꯣꯏꯗꯤ ꯈꯪꯔꯝꯒꯅꯤꯕ ꯑꯩꯗꯤ ꯃꯅꯨꯡꯒꯤ ꯂꯣꯏ ꯈꯪꯉꯦꯕ ꯑꯗꯨ ꯅꯨꯡꯁꯤꯃꯟꯗꯅꯥ ꯅꯨꯡꯁꯤꯃꯟꯗꯅꯥ
ꯑꯩꯗꯤꯀꯣ ꯅꯨꯄꯤ ꯑꯣꯏꯒꯦꯔꯥ ꯅꯨꯄꯥ ꯑꯣꯏꯒꯦꯔꯥ ꯀꯔꯤꯒꯤꯕꯨ ꯑꯣꯏꯒꯦꯔꯥ ꯇꯠꯇꯨ ꯍꯦꯛ ꯌꯥꯎꯕ
ꯍꯣꯏ ꯍꯣꯏ ꯑꯗꯨꯅꯦ ꯑꯥꯎ ꯍꯣꯏ ꯍꯣꯏ ꯍꯣꯏ ꯑꯩꯈꯣꯏ ꯑꯥ ꯇꯁꯦꯡꯅ ꯍꯥꯏꯔꯗꯤ ꯍꯣꯏ ꯑꯗꯨꯝ ꯇꯧꯋꯦꯀꯣ
ꯎꯝ ꯑꯗꯨꯕꯨꯅꯦꯕ ꯑꯩꯁꯨ ꯐꯨꯠꯕꯣꯜ ꯃꯣꯏ ꯏꯁꯇꯥꯔ ꯄ꯭ꯂꯦꯌꯔ ꯌꯥꯝ ꯂꯩꯕ ꯑꯗꯨ ꯃꯣꯏ ꯃꯔꯛꯇ ꯑꯩꯒꯤ ꯑꯗꯨꯒ ꯑꯩ ꯆꯨꯁ‌ ꯇꯧꯕ꯭ꯅꯦ ꯔꫭꯅꯥꯜꯗꫭ ꯑꯣꯏꯔꯒꯦ ꯍꯥꯏꯅ ꯑꯩ ꯑꯗꯨ ꯇꯨ ꯊꯥꯎꯖꯟ ꯇꯦꯟꯗꯒꯤ
ꯑꯗꯨꯅꯦ ꯑꯥ ꯑꯗꯨ ꯑꯩꯗꯤ ꯇꯩꯇꯨ ꯂꯩꯔꯁꯨ ꯐꯖꯔꯗꯤ ꯂꯣꯏꯔꯦ ꯍꯥꯏꯕꯗꯤ ꯑꯥꯏꯗꫭꯜ ꯒꯨꯝꯕꯗꯤ ꯑꯗꯨꯒ ꯑꯩꯈꯣꯏꯅ ꯈꯪꯗꯦ ꯑꯩꯈꯣꯏꯅ ꯂꯧꯒꯗꯕꯗꯤ ꯁꯦꯡ ꯁꯦꯡꯅ ꯂꯧꯒꯗꯕꯗꯤ ꯍꯥꯏꯗꯤ ꯍꯥꯏꯕꯗꯤ ꯂꯩꯗꯅ ꯑꯗꯨꯒꯨꯝꯕꯗꯤ ꯇꯠ ꯇꯦꯇꯨꯒꯨꯝꯕ ꯍꯥꯞꯂꯗꯤ ꯑꯁ ꯇꯜꯂꯦ ꯑꯩꯁꯨ
ꯔꯨꯅꯥꯜꯗꯣꯗꯤ ꯃꯥꯗꯤ ꯇꯨ ꯊꯥꯎꯖꯟ ꯁꯤꯛꯁꯇꯒꯤ ꯃꯥꯗꯤ ꯋꯥꯔꯜ ꯀꯞ ꯆꯪꯈ꯭ꯔꯕꯅꯦ ꯎꯝ
ꯍꯣꯏ ꯍꯣꯏ ꯑꯗꯨ ꯑꯣꯏꯔꯁꯨ ꯍꯪꯗꯦꯗ
ꯃꯥꯒꯤ ꯀꯩꯅꯣ ꯂꯤꯖꯦꯟ ꯍꯥꯏꯇꯥꯔꯦꯗ ꯐꯨꯠꯕꯣꯜꯗ
ꯅꯒꯤꯦꯁꯨꯨꯗꯣꯣꯏ ꯅꯝꯒꯗꯕ ꯃꯥꯗꯦ ꯑꯣ
ꯉꯝ ꯉꯝꯒꯦꯔꯥ ꯉꯝꯒꯔ ꯑꯗꯨꯒꯤ ꯋꯥ ꯅꯠꯇꯦꯗ ꯑꯩꯅ ꯃꯥꯕꯨ ꯅꯨꯡꯁꯤꯁ ꯍꯟꯗꯛꯤ ꯃꯥꯒꯤ ꯂꯥꯁ ꯄ꯭ꯂꯦꯅꯦꯕ ꯋꯥꯔꯜ ꯀꯞꯁꯦ
ꯑꯣ ꯆꯞ ꯃꯥꯟꯅꯏ ꯑꯩꯒꯤꯁꯨ ꯑꯗꯨꯝ ꯆꯞ ꯃꯥꯟꯅꯩ ꯅꯪꯅ ꯃꯥꯕꯨ ꯌꯥꯝꯅ ꯅꯨꯡꯁꯤꯔꯒꯅꯤ ꯌꯥꯝꯅ ꯀꯩ ꯍꯥꯏꯁꯤꯔꯥ ꯑꯗꯨꯝ ꯍꯥꯏꯕꯗ ꯑꯗꯨꯒ ꯑꯩꯅꯁꯨ ꯃꯥꯕꯨ ꯌꯥꯝꯅ ꯅꯨꯡꯁꯤꯕꯗ ꯑꯗꯨꯒ ꯆꯞ ꯃꯅꯈ꯭ꯔꯦ
ꯌ ꯌꯥꯝ
ꯑꯗꯨ ꯑꯣꯏꯔꯁꯨ ꯅꯪꯗꯨꯒꯤ ꯍꯦꯜꯂꯦ ꯑꯩꯗꯣ ꯑꯩꯒꯤ ꯅ ꯃꯥꯣꯟꯗ ꯄꯥꯝꯕꯗꯣ
ꯅꯪ ꯍꯤꯂꯤꯕ
ꯍꯣꯏ ꯑꯩꯅ ꯍꯦꯜꯂꯤꯕ ꯅꯣꯏꯗꯒꯤ
ꯍꯣꯏ ꯍꯣꯏꯣꯏ ꯅꯨꯄꯤ ꯅꯨꯄꯤꯁꯤꯗꯤ ꯑꯗꯨꯝ ꯍꯦꯟꯅꯤꯡꯕꯅꯤ
ꯍꯦꯟꯅꯤꯡꯕ ꯅꯠꯇꯦꯍꯦ ꯑꯩꯗꯤ ꯑꯩ ꯊꯋꯥꯏ ꯊꯃꯣꯏꯁꯦ ꯌꯥꯝ ꯀꯥꯏꯕꯒꯤ ꯏꯪꯁꯨ ꯂꯣꯏ ꯊꯣꯛꯈ꯭ꯔꯦ ꯍꯦ
ꯌꯦꯉ
ꯆꯍꯤ ꯆꯒꯅꯤ ꯀꯅꯥ
ꯅꯪꯁꯨ ꯆ ꯆꯔꯤ ꯑꯩ ꯉꯁꯥꯏ ꯍꯥꯏꯕꯤꯔꯤꯕ ꯋꯥꯅꯤ ꯀꯩꯅꯣ
ꯑꯗꯨꯃꯥꯏꯅ ꯇꯧꯅꯨꯍꯦ ꯅꯪꯁꯨ ꯀ꯭ꯔꯤꯔꯥ ꯅꯨꯡꯉꯥꯏ ꯅꯨꯡꯉꯥꯏꯕ ꯗꯨꯀꯥꯟꯁꯤꯗ ꯀꯔꯤ ꯑꯣꯏ ꯍꯦꯔꯥ
ꯇꯕꯨꯕꯦꯝꯃ ꯄꯥꯈꯛꯅ ꯄꯈꯛꯇꯅ
ꯑꯗꯨꯔ
ꯅꯣꯏꯗꯤ ꯅꯨꯡ ꯅꯨꯡꯗꯥꯡ ꯄꯨꯡ ꯄꯨꯡꯒꯌꯥ ꯀꯥꯏꯗ ꯇꯨꯝꯃꯅꯣ
ꯑ ꯈꯪꯗꯦꯗ ꯑꯗꯨꯝ ꯋꯥꯔꯜ ꯀꯞ ꯌꯦꯡꯗꯤ ꯑꯗꯨꯝ ꯊꯦꯡꯅ ꯇꯨꯝꯃꯦ